ꯔꯂꯣ
ꯍꯜꯂꯣ
ꯑꯩꯗꯣꯣ ꯍꯜꯂꯣ ꯍꯜꯂꯣ ꯇꯥꯄ꯭ꯔꯣ ꯇꯥꯏꯌꯦ ꯎꯝ
ꯑ
ꯑꯦꯗꯣꯕ꯭ꯔꯣ ꯁ
ꯑꯦꯇꯤ ꯑꯗꯨꯝ ꯂꯩꯔ
ꯀ
ꯑꯩꯁꯨ ꯐꯝꯃꯤ ꯍꯧꯒꯠꯇ ꯉꯥꯏꯔꯦ ꯍꯧꯖꯤꯛꯃꯛ
ꯅꯪꯗꯦ ꯑꯣ ꯆꯥꯛ ꯆꯥꯗ꯭ꯔꯤꯀꯣ
ꯆꯥꯗ꯭ꯔꯤ ꯆꯥꯛꯀ ꯊꯣꯡꯗ꯭ꯔꯤ
ꯑꯣ ꯅꯪꯅ ꯊꯣꯡꯒꯗ꯭ꯔꯥ
ꯎ ꯑꯩ ꯊꯣꯡꯗ꯭ꯔꯗꯤ
ꯅꯪ ꯊꯣꯡꯗ꯭ꯔꯗꯤ ꯃꯤ ꯊꯣꯡꯅꯤꯡꯉꯥꯏ ꯂꯩꯇ꯭ꯔꯦ
ꯅꯇ꯭ꯔꯔꯤ
ꯆꯥꯛ ꯊꯣꯡꯃꯤꯟꯅꯕ ꯃꯤꯠ ꯊꯤꯔꯁꯤꯔꯥꯅ ꯈꯜꯂꯤꯕ
ꯑꯣ ꯊꯤꯌꯣ ꯊꯤꯌꯣ ꯑꯗꯨꯅ ꯍꯦꯟꯅ ꯐꯔꯅꯤ
ꯄꯦꯠꯇꯔꯕꯔꯥ ꯅꯪꯗꯤ ꯉꯁꯥꯏꯗꯤ
ꯉ ꯉꯁꯥꯏ ꯑꯩꯁꯦ ꯇꯨꯝꯕ ꯍꯧꯒ ꯈꯤꯇꯪ ꯉꯥꯏꯔ
ꯑꯩꯁꯨ ꯀꯨꯏꯗ꯭ꯔꯤ ꯌꯥꯏ ꯍꯧꯒꯠꯄ ꯑꯦꯂꯚꯦꯟ ꯊꯥꯔꯇꯤꯒꯨꯝꯕꯗ ꯍꯧꯒꯠ
ꯑꯣ ꯇꯨꯝꯃꯤꯅꯦ ꯑꯩꯗꯤ ꯉꯔꯥꯡ ꯎꯝ ꯉꯔꯥꯡ ꯅꯠꯇꯦ ꯉꯁꯥꯏꯗꯣ ꯒꯦꯝ ꯁꯥꯟꯅꯕꯗꯣ ꯊꯦꯡꯅ ꯁꯥꯟꯅꯩꯌꯦꯕ ꯑꯗꯨꯒꯤ ꯊꯦꯡꯉ ꯇꯃꯦ
ꯑꯁ ꯑꯩ ꯀꯥꯏꯈ꯭ꯔꯦ ꯑꯩ ꯅꯪꯒ ꯁꯥꯟꯟꯅꯔꯔꯣꯏꯒꯦ
ꯑꯦꯁꯨ ꯑꯗꯨꯃ ꯍꯥꯏꯅ
ꯎꯝ ꯀꯥꯏꯗꯏ ꯉꯔꯥꯡꯗꯣ ꯌꯥꯒꯦꯔꯅ ꯄꯥꯏꯕꯅꯦꯕ ꯑꯃꯨꯛ ꯍꯟꯗ ꯄꯥꯏꯔꯣꯏ ꯑꯩ ꯇꯧꯖꯔꯔꯣꯏ ꯍꯥꯏꯐꯔꯒ ꯄꯨꯟꯁꯤꯒꯤ
ꯀꯩꯁꯨ ꯇꯧꯗꯦꯗ ꯑꯗꯨꯝ ꯑꯩꯈꯣꯏꯁꯨ ꯍꯥꯏꯇꯕꯅꯤ
ꯗꯣ ꯑꯩꯈꯣꯏꯗꯤ ꯁꯥꯟꯅꯝꯃ ꯀꯥꯟꯗ ꯑꯩ ꯇꯦꯡꯉꯛ ꯄꯥꯏꯔꯅꯤ ꯆꯦꯔꯤꯇꯤꯗꯒꯥꯏ ꯇꯧꯔꯔꯣꯏ ꯇꯦꯡꯗꯣ
ꯉꯔꯥꯡꯗꯣ ꯍꯣꯏ ꯈꯔ ꯍꯣꯏꯔ ꯄꯦꯂꯥ ꯅꯠꯇꯕꯤꯗ ꯇꯦꯡ ꯈꯔ ꯇꯦꯡꯀꯤ ꯑꯣꯏꯕ ꯄꯥꯏꯔꯝꯃꯗꯤꯀꯣ
ꯍ ꯑꯩ ꯃꯥꯅꯕꯤ ꯎꯝ ꯃꯥꯁꯨ ꯔꯤꯀ꯭ꯋꯦꯁ ꯄꯤꯕꯒꯦ ꯑꯩꯁꯨ ꯑꯗꯨꯝ ꯑꯦꯛꯁꯦꯞ ꯇꯧꯕꯅꯦꯕ
ꯎꯝ
ꯖꯔꯒꯀ
ꯍꯣꯏ ꯊꯦꯡꯛ ꯌꯨ ꯈꯔ ꯑꯣꯏꯕ ꯄꯥꯏꯔꯗꯤ ꯈꯔꯁꯨ ꯍꯩꯇ꯭ꯔꯁꯨ ꯈꯔꯗꯤ ꯀꯩꯅꯣ ꯇꯧꯔꯝꯒꯅꯦꯕ
ꯎꯝ ꯑ ꯁꯕꯒꯤꯅ ꯇ ꯑ
ꯀꯥꯏ ꯦꯗ
ꯑꯥ
ꯑꯗ‌ꯣ ꯀꯔꯤ ꯏꯟꯖꯥꯡ ꯊꯣꯡꯒꯦꯔꯥ ꯉꯁꯤꯗꯤ
ꯀꯩ ꯌ‌ꯦꯟꯖꯥꯡ ꯊꯣꯡꯗꯣꯏꯅꯣ ꯈꯪꯗꯦ ꯉꯔꯥꯡ ꯅꯨꯃꯤꯗꯥꯡꯁꯨ ꯗꯥꯜ ꯆꯥꯏ ꯉꯁꯤꯁꯨ ꯗꯥꯥꯜ ꯑꯣꯏꯗꯣꯏꯔꯥ ꯈꯪ
ꯑꯩ ꯉꯍꯥꯛ ꯂꯩꯔꯒ ꯃꯦꯒꯤ ꯂꯧꯕ ꯊꯣꯛꯀꯦ
ꯗꯥꯜ ꯅꯠꯇꯒ ꯃꯦꯒꯤ ꯊꯣꯡꯉꯒ‌ꯦ
ꯃꯦꯒꯤ ꯑꯣꯏꯅ ꯆꯥꯔꯒ‌ꯦ
ꯑꯣ ꯃ‌ꯦꯒꯤ ꯏꯟꯖꯥꯡ
ꯃꯣꯏꯒꯤ ꯌꯦꯟꯖꯥꯡ
ꯑꯥ ꯊꯕꯛ ꯆꯠꯂꯔꯣ ꯆꯠꯂꯔ‌ꯣꯏꯗ꯭ꯔꯣ
ꯉꯁꯤ ꯑꯩ ꯋꯤꯛ ꯑꯣꯐ ꯂꯧꯕ ꯑꯗꯨꯒꯤ ꯄꯣꯊꯥꯔ ꯂꯩꯕ ꯊꯦꯡꯅ ꯊꯧꯒꯠ ꯍꯧꯒꯠꯄꯗꯨꯒꯤꯅ‌ꯦ ꯅꯠꯇ꯭ꯔꯗꯤ ꯑꯩ ꯃꯍꯧꯁꯥ ꯑꯦꯠ ꯑꯦꯠ ꯊꯥꯔꯇꯤ ꯋꯥꯏꯗ ꯆꯠꯂꯦ
ꯑꯣ ꯑꯣ
ꯑꯥꯗ ꯇꯦꯟꯗ ꯍꯧꯕꯅꯦꯕ
ꯅꯥꯏꯠ ꯁꯤꯐꯁꯨ ꯑꯗꯨꯝ ꯂꯩꯕ꯭ꯔꯥ
ꯑꯩꯈꯣꯏ ꯅꯥꯏꯠ ꯁꯤꯐꯇꯤ ꯂꯩꯇꯦꯗ ꯈꯣꯏ ꯁꯦꯀꯦꯟ ꯁꯤꯐ ꯍꯥꯏꯅ ꯀꯣ ꯄꯨꯡ ꯋꯥꯟꯗꯒꯤ ꯏ ꯅꯥꯏꯠ ꯇꯦꯟ ꯐꯥꯎꯕ
ꯑꯣ
ꯑꯗꯣ ꯍꯧꯖꯤꯛ ꯑꯩꯒꯤꯗꯨꯅ ꯃꯣꯔꯅꯤꯡ ꯁꯤꯐꯅꯦꯕꯀꯣ ꯐꯥꯔꯁ ꯁꯤꯐꯅꯦꯕ ꯐꯥꯔꯁ ꯁꯤꯐꯁꯦ ꯄꯨꯡ ꯇꯦꯟꯗꯒꯤ ꯅꯨꯃꯤꯗꯥꯡ ꯄꯨꯡ ꯁꯚꯦꯟ ꯐꯥꯎꯕꯅꯦꯕ
ꯑꯣ
ꯑꯗꯨꯒꯤꯅꯤ ꯅꯪꯗꯤ ꯀꯩ ꯀꯩ ꯇꯧꯔ ꯂꯩꯒ‌ꯦ ꯍꯟꯗꯛꯇꯤ
ꯑ ꯀꯩꯝ ꯇꯧꯗꯦꯗ
ꯎꯝ ꯑꯁ ꯑꯩꯁꯨ ꯌꯝ ꯍꯟꯅꯤꯡꯈ꯭ꯔ‌ꯦ
ꯌꯨꯝ ꯅꯤꯡꯁꯤꯡ ꯂꯛꯑꯦ
ꯍꯣꯏ ꯌꯨꯝ ꯅꯤꯡꯁꯤꯡ ꯅꯨꯡꯉꯥꯏꯇꯦ ꯁꯤꯗ ꯂꯩꯕ
ꯀꯞꯄꯒ ꯂꯩꯔꯣ
ꯇ‌ꯦꯗ ꯀꯞꯄꯗꯤ ꯀꯞꯄ‌ꯣꯏ ꯍꯧꯖꯤꯛ ꯍꯧꯖꯤꯛꯗꯤ ꯀꯞꯇꯤ ꯀꯥꯞꯇꯔꯤ
ꯑꯣ
ꯀꯃꯥꯏꯟ ꯀꯩꯔꯥꯛ ꯈꯪꯗ‌ꯦ
ꯀꯩꯗꯧꯉꯩ ꯍꯜꯂꯛꯅꯤ ꯍꯜꯂꯛꯀꯅꯤ
ꯈꯪꯗ‌ꯦ ꯅꯦꯛꯁ ꯏꯌꯥꯔꯒꯨꯝꯕ ꯈꯜꯂ ꯂꯩꯕꯅꯤ ꯑꯗꯨ ꯅꯦꯛꯁ ꯏꯌꯥꯔ ꯌꯎꯕ꯭ꯔꯥ ꯌꯥꯎꯔꯣꯏꯗ꯭ꯔꯥ
ꯑꯣ ꯀꯨꯏꯗꯤ ꯀꯨꯏꯗ꯭ꯔꯦ ꯀ‌ꯣ
ꯎꯝ ꯑ ꯅꯣꯏ ꯗꯤꯁꯇ꯭ꯔꯤꯛꯇꯤ ꯀꯥꯏꯔꯣꯝꯗꯅꯦꯕ
ꯇꯃ‌ꯦꯡꯂ‌ꯣꯡ
ꯑꯣ ꯂꯥꯞꯄ‌ꯦꯅꯦꯀꯣ
ꯂꯥꯞꯄꯦ ꯍ‌ꯣꯏ
ꯎꯝ ꯈ‌ꯣꯏ ꯆꯥꯟꯗꯦꯜꯔꯣꯝꯗꯅꯤ
ꯑꯣ ꯆꯠꯈ꯭ꯔꯕ꯭ꯔ ꯀꯩꯗꯧꯏꯅꯣ
ꯀꯥꯏꯗ ꯃꯤꯉ ꯀꯥꯏꯗ ꯀꯁꯨ ꯑꯗꯨꯝ ꯑꯗꯨꯗ ꯂꯩꯌꯦ ꯍꯥꯏꯕꯩ ꯋꯥꯅꯤ ꯀꯔꯤꯁꯨ ꯑꯩꯁꯦ ꯑꯩ ꯆꯠꯄꯁꯦ ꯑꯗꯨ ꯍꯧꯖꯤꯛ ꯑꯩꯈꯣꯏꯒꯤ ꯅꯤꯌꯔꯕꯥꯏꯉꯛꯇꯅꯤ
ꯑꯣ
ꯀꯔꯤꯁꯨ ꯀꯣꯏꯗꯦ ꯑꯩ ꯌꯨꯝ ꯃꯄꯥꯟ ꯊꯣꯛꯇꯦ ꯑꯈꯣꯏ ꯌꯨꯝ ꯂꯩꯕꯗꯣ
ꯏꯝꯐꯥꯜꯗꯗꯤ
ꯑꯗꯨꯒ ꯏꯝꯐꯥꯜꯁꯨ ꯑꯅꯤ ꯑꯍꯨꯝꯗ ꯉꯥꯏꯔꯤ
ꯑꯣ
ꯈꯨꯡꯒꯪꯒꯤ ꯃꯤꯅꯤ ꯑꯩꯈꯣꯏꯁꯤ
ꯑꯣ ꯍꯍ
ꯌꯥꯝ ꯅꯨꯡꯉꯥꯏ ꯇꯨꯝꯕ ꯃꯥꯜꯂꯦ ꯅꯪꯒꯤꯁꯦ
ꯀꯔꯤꯕꯣ
ꯍꯧꯖꯤꯛꯇ ꯍꯧꯒꯠꯄꯗꯣ ꯍꯥꯏꯕ
ꯑꯣ ꯅꯨꯡꯉꯥꯏꯗꯕꯤ ꯅꯠꯇꯦꯗ
ꯎꯝ ꯑꯩꯁꯨ ꯉꯛ ꯂꯩꯔꯒ ꯃꯦꯒꯤ ꯂꯧꯕ ꯊꯣꯛꯑꯒ ꯆꯥꯛ ꯌꯦꯟꯁꯥꯡ ꯆꯥꯒꯦ
ꯑꯣ
ꯀꯩꯁꯨ ꯇꯧꯅꯤꯡꯉꯥꯏ ꯂꯩꯇꯦ ꯌꯨꯝ ꯉꯔꯥꯡ ꯑꯩꯗꯣ ꯉꯁꯤꯁꯦ ꯇꯟꯒꯅꯤ ꯈꯪꯕꯩ ꯑꯩꯗꯣ ꯐꯤꯔꯣꯜ ꯂꯣꯏ ꯁꯨꯗꯣꯛꯈ꯭ꯔꯕ ꯉꯔꯥꯡ ꯈꯟꯕꯒ ꯍꯨꯖꯤꯛ ꯀꯔꯤꯁꯨꯨ ꯇꯧꯅꯤꯡꯉꯥꯏ ꯂꯩꯇꯦ ꯉꯥꯎꯕꯩ ꯇꯥꯏꯞꯇ ꯐꯝꯃꯒ ꯂꯩ
ꯑꯗꯨꯗꯤ ꯅꯨꯡꯉꯥꯏꯅ ꯄꯣꯊꯥꯔꯣ ꯀꯩꯅꯣ
ꯍꯥꯥꯎ
ꯅꯨꯡꯉꯥꯏꯅ ꯄꯣꯊꯥꯔꯣꯕ ꯄꯣꯊꯥꯖꯔꯣ
ꯄꯣꯊꯥꯅꯤꯡꯗ꯭ꯔꯦꯗ
ꯒꯦꯝꯁꯨ ꯁꯥꯟꯅꯕ ꯌꯥꯏ
ꯒꯦꯝꯁꯨ ꯉꯔꯥꯡꯗꯒꯤ ꯑꯩ ꯀꯩꯅꯣ ꯀꯩꯅꯣꯝꯃ ꯇꯧ
ꯍꯩꯁ
ꯑꯦꯍꯦꯍꯦ ꯅꯪ ꯀꯩ ꯇꯧꯗꯣꯏꯅꯣ ꯅꯪꯗꯤ ꯍꯧꯖꯤꯛ ꯍꯧꯒꯇꯂꯒ ꯎꯝ
ꯍꯧꯒꯠꯂꯒ ꯆꯥꯛ ꯆꯥꯔꯅꯤ ꯆꯥꯛ ꯆꯥꯕ ꯂꯣꯏꯔꯒ ꯑꯗꯨꯝ ꯐꯤ ꯈꯔ ꯈꯔ ꯁꯨꯔꯅꯤ
ꯆꯥꯎꯂꯣꯏ
ꯑꯗꯨꯝ
ꯍꯣꯏ ꯅꯨꯄꯤ ꯅꯨꯄꯤꯒꯤꯗꯤ ꯑꯗꯨꯝ ꯊꯕꯛ ꯂꯩꯒꯅꯤ
ꯑꯥ ꯍꯥ ꯍꯥ
ꯅꯨꯄꯤ ꯑꯣꯏꯒꯦꯔꯥ ꯑꯣꯏꯔꯣꯏꯒꯦꯔꯥ ꯑꯗꯨꯝ ꯊꯕꯛ ꯂꯩꯕꯅꯤ ꯅꯨꯄꯤꯈꯣꯏꯗꯤ ꯆꯤꯟꯕꯅꯤ
ꯀꯔꯤꯒꯤꯔ ꯈꯪꯕ꯭ꯔ ꯅꯪ
ꯑꯥ
ꯀꯔꯤꯒꯤꯅꯣ ꯍꯥꯏꯕ ꯈꯪꯕ꯭ꯔꯥ
ꯑꯧ
ꯃꯔꯝ ꯃꯔꯝ ꯈꯪꯕꯔ꯭ ꯕ
ꯈꯪꯗꯦ ꯀꯩꯒꯤꯅꯣ
ꯑꯩꯁꯨ ꯈꯪꯗꯦ
ꯑꯩ ꯌꯥꯝ ꯈꯪꯕꯩ ꯇꯥꯏꯞꯇ ꯍꯪꯉꯦ ꯑꯗꯨꯒ
ꯑꯥꯢꯠ
ꯈꯡꯗꯕꯩ ꯍꯡꯕꯅꯦ ꯇꯥꯏꯀꯣ
ꯍꯝ
ꯑꯥ ꯈꯪꯗꯕꯩ ꯍꯪꯕꯅꯦꯕ ꯅꯪ ꯈꯪꯉꯝꯃꯗ꯭ꯔꯅ
ꯑꯩꯗꯤ ꯅꯪ ꯈꯪꯕ꯭ꯔꯥ ꯅ ꯍꯪ ꯈꯪ ꯈꯪ ꯈꯪꯅ ꯈꯪꯅ ꯍꯪꯂꯛꯄ꯭ꯔꯥ ꯍꯥꯏꯔ ꯌꯥꯝ ꯈꯪꯕꯒ ꯃꯥꯜꯂꯦ ꯑꯗꯨꯒꯗꯤ
ꯑꯣ ꯁꯣꯏꯔꯦ ꯁꯣꯏꯔꯦ
ꯑꯗꯨꯒꯗꯤ ꯈꯪꯂꯝꯗꯕꯩ ꯋꯥꯅꯦꯕ
ꯑꯥ
ꯍꯝ
ꯏꯍꯦꯍꯦ
ꯑꯥ ꯇꯜꯂꯤꯍꯦ
ꯀꯔꯤꯕꯨ ꯇꯟꯕꯅꯣ
ꯈꯪꯗꯦ ꯌꯥꯝ ꯇꯂꯦ
ꯏꯍꯦꯍꯦ
ꯑꯁ
ꯈꯨꯟꯗ ꯂꯩꯔꯃꯅꯤ ꯍꯧꯖꯤꯛꯇꯤ ꯀꯣꯏꯔꯝꯒꯗꯕ ꯀꯣꯏꯔꯝ ꯀꯣꯢꯔꯝꯃꯣꯏ ꯍꯧꯖꯤꯛꯁꯦ ꯂꯧ ꯃꯇꯝꯅꯤꯅ ꯂꯧ ꯆꯠꯂꯝꯒꯅꯤ ꯁꯣꯏꯗꯅ
ꯌꯨꯝꯗ
ꯍꯣꯏ ꯈꯨꯟꯗ ꯂꯩꯔꯗꯤ
ꯑꯣꯍ ꯅꯨꯡꯉꯥꯏꯕ꯭ꯔꯕ ꯂꯥꯎ ꯆꯠꯄꯗꯣ
ꯂꯧ ꯆꯠꯄꯕꯨ ꯀꯅꯥ ꯅꯨꯉꯥꯏꯒꯦ
ꯅꯍ ꯅꯪ ꯌꯨꯝ ꯅꯤꯡꯁꯤꯡꯂꯛꯑꯦ ꯑꯗꯨꯒꯨꯝꯕꯗꯨꯁꯨ ꯅꯤꯡꯁꯤꯡꯂꯛ ꯄ꯭ꯔꯥꯅ ꯈꯟꯕ
ꯁꯤꯗ ꯂꯩꯈ꯭ꯔꯕꯅꯦ ꯁꯤꯗ ꯂꯩꯕꯅꯤꯅ ꯀꯣ ꯌꯨꯝꯒꯁꯦ ꯅꯤꯡꯁꯤꯡꯉꯦ ꯑꯗꯨꯒ ꯊꯕꯛ ꯇꯧꯕ ꯀꯥꯏꯁꯦ ꯁꯤꯗ ꯂꯩꯔꯕꯅꯤꯅ ꯍꯥꯟꯅ ꯑꯗꯨꯗ ꯂꯩꯕ ꯀꯥꯟꯗꯗꯤ ꯌꯥꯝ ꯋꯥꯏꯕ ꯊꯕꯛ ꯇꯧꯕ ꯀꯥꯏ ꯇꯧꯅꯤꯡꯗꯦꯑꯕ
ꯀ
ꯁꯤꯗ ꯂꯩꯕ ꯀꯥꯟꯗꯗꯤ ꯑꯃꯨꯛ ꯊꯕꯛ ꯀꯥꯟꯗꯣ ꯅꯤꯡꯁꯤꯡꯕ ꯁꯥꯕꯅꯤ ꯅꯨꯡꯉꯥꯏꯁꯨ ꯅꯨꯡꯉꯥꯏꯇꯕ ꯊꯕꯛꯇꯣ
ꯊꯕꯛꯇꯣ ꯅꯤꯡꯁꯤꯡꯕꯒꯥꯁꯨ ꯁꯥꯢ
ꯑꯍꯥ
ꯅꯣꯏꯗꯤ ꯂꯧꯒ ꯇꯧꯗꯦ
ꯑ ꯇꯧꯗꯦ
ꯀꯩꯒꯤꯅꯣ ꯅꯣꯏ ꯇꯨꯔꯣꯝꯗꯤ ꯂꯧ ꯇꯧꯅꯗꯕ꯭ꯔꯣ
ꯑ ꯇꯧꯕꯨꯗꯤ ꯇꯧꯋꯦꯗ ꯑ ꯀ ꯀꯔꯤ ꯅꯣꯢꯒꯤꯁꯦ ꯇꯦꯔꯦꯁ ꯀꯜꯇꯤꯚꯦꯁꯟ ꯗꯨꯔꯣ
ꯍꯣꯏ ꯇꯔꯦꯁ ꯇꯦꯔꯦꯁ ꯐꯥꯔꯃꯤꯡ
ꯑꯣ ꯑꯩꯣꯏꯁꯨ ꯑꯗꯨꯗꯨ ꯈꯔ ꯈꯔꯗꯗ ꯑꯣꯏꯗ ꯆꯤꯡ ꯃꯤ ꯑꯣꯏꯕꯀꯣ ꯀꯔꯥ ꯁꯤꯐꯇ ꯝ ꯀꯜꯇꯤꯚꯦꯁꯟ
ꯖꯨꯃꯤ ꯀꯜꯇꯤꯚꯦꯁꯟ
ꯑ ꯑꯗꯨꯗ ꯇꯋꯦ
ꯈꯣꯏꯈꯣ ꯑꯩꯈꯣꯏꯗꯤ ꯀꯩꯅꯣꯗꯨꯅꯦꯔꯤ ꯑꯗꯨꯃꯥꯏꯅ ꯅꯠꯇꯕꯤꯗꯀꯣ ꯀꯣꯏꯁꯦ ꯑꯄꯦꯗꯤ ꯐꯤꯜꯈꯣꯏ ꯇꯕꯖ ꯑꯗꯨꯒꯨꯝꯕꯅꯤꯀꯃ ꯍꯥꯏꯕ꯭ꯔ ꯑꯗꯨꯗꯤ ꯀꯔꯝꯕꯅꯣ
ꯀꯔꯤ
ꯑꯩꯈꯣꯏ ꯇꯝꯄꯥꯛ ꯂꯥꯎ ꯇꯧꯕꯗꯣ ꯀꯔꯝꯕꯅꯣ ꯑꯗꯨꯗꯤ ꯀꯔꯤ ꯍꯥꯏꯥꯏꯒꯦ ꯀꯔꯝꯕ ꯀꯜꯇꯤꯚꯦꯁꯟ ꯍꯥꯏꯕ
ꯇꯦꯔꯁꯅꯤꯚ ꯇꯦꯔꯁ ꯑꯦ ꯇꯦꯔꯁ ꯇꯦꯔꯁ ꯍꯥꯏꯠꯇ
ꯑꯩꯈꯣꯏ ꯆꯤꯡ ꯆꯤꯡꯗ ꯀꯔꯤꯁꯤꯡ ꯏꯁꯤꯡꯒꯨꯝꯕ ꯀꯛꯂꯒ ꯂꯝ ꯀꯩꯅꯣ ꯇꯧꯔꯣ ꯑꯗꯨꯗꯤ ꯖꯨꯃꯤꯡ ꯍꯥꯏꯕ ꯅꯠꯇ꯭ꯔꯣ ꯑꯗꯨꯗꯤ
ꯑ ꯑꯣꯏꯔꯝꯅꯦ ꯈꯪꯗ꯭ꯔꯦ
ꯥꯎꯁꯨꯁ ꯒꯔꯤ ꯐꯥꯗ ꯀ꯭ꯔꯅꯦ ꯀꯥꯎ ꯭ꯔꯦ ꯕ꯭ꯔꯦꯅ ꯌꯥꯗ
ꯑ ꯄꯥꯎ ꯄꯕꯔꯣ ꯑꯔ
ꯑꯩꯈꯣꯏꯗꯤ ꯂꯨꯄ꯭ꯔꯦꯟꯒ ꯄꯥꯏꯕꯁꯤ ꯑꯩꯈꯣꯏ ꯃꯊꯛꯇ ꯇꯨꯝꯕꯁꯨ ꯌꯥꯗꯦ
ꯀ
ꯑꯩꯈꯣꯏ ꯑꯦꯌꯥꯔꯄꯣꯔꯠꯀ ꯅꯛꯑꯦꯕꯀꯣ ꯑꯩꯈꯣꯏ ꯂꯩꯕꯁꯦ ꯑꯗꯨꯝ ꯈꯔ ꯑꯦꯌꯥꯔꯄꯣꯔꯠꯀ ꯅꯛꯄꯅꯦꯕ